ꯍꯂꯣ
ꯑ ꯇꯥꯕ꯭ꯔꯣ
ꯇꯥꯏꯌꯦ ꯇꯥꯏꯌꯦ
ꯑ
ꯆꯥꯛ ꯆꯥꯔꯕꯣ
ꯍꯣꯏ ꯆꯥꯇꯦ
ꯀꯩ ꯝꯊꯦꯜ ꯆꯔꯦ
ꯎꯝ ꯏꯆꯦ ꯃꯃꯤꯡ ꯈꯪꯗꯦ ꯅꯪꯗꯤ
ꯑꯩꯗꯤ ꯎꯁꯣꯏ ꯆꯥꯏ
ꯎ ꯑꯩꯗꯤ ꯎꯁꯣꯏꯁꯨ ꯈꯪꯗꯦ
ꯃꯝꯝꯕꯨꯁꯝꯝꯕꯨꯁ
ꯑꯣ ꯑꯣ ꯍ ꯑꯩꯁꯨ ꯆꯠꯅꯤ ꯆꯥꯏ ꯑꯗꯣ
ꯑꯣ ꯆꯠꯅꯤꯕꯨꯗꯤ ꯆꯥꯏ ꯃꯥꯃꯤꯡ ꯈꯪꯗꯦ
ꯍꯣꯏ ꯌꯨꯝꯗꯒꯤ ꯊꯥꯔꯛꯄꯀꯣ ꯑꯗꯨꯒꯤ
ꯍꯥꯎ ꯏ ꯎꯁꯣꯏ ꯑꯗꯨ ꯄꯨꯛꯀꯤꯗꯤ ꯌꯥꯗꯦ ꯏ ꯎꯁꯣꯏꯁꯦ
ꯑꯣ ꯆꯃꯟꯕꯒꯤ ꯃꯥꯜꯂꯦꯗ ꯈꯔ ꯆꯥꯔꯗꯤ ꯐꯥꯕ ꯑꯣꯏ ꯐꯥꯠꯇꯕ ꯑꯣꯏꯗꯦ
ꯈꯪꯗꯦ ꯁꯨꯃꯥꯏꯅ ꯇꯧꯕ꯭ꯔꯥ ꯇꯧꯗꯕ꯭ꯔꯥ ꯑꯩꯈꯣꯏꯁꯨ ꯆꯥꯕꯗꯤ ꯈꯤꯇꯪ ꯈꯤꯇꯪ ꯆꯥꯏꯗ ꯇꯥꯡꯕꯅꯤꯅꯀꯣ
ꯑꯣ ꯅꯪꯁꯦ ꯃꯄꯜ ꯔꯣꯝꯗ ꯂꯩꯕ꯭ꯔꯣ ꯍꯥꯏꯁꯦ ꯑꯗꯨꯗꯤ
ꯑꯥ
ꯃꯄꯥꯟ ꯔꯣꯝꯗ ꯂꯩꯕ꯭ꯔꯣ ꯍꯥꯏꯕ
ꯕꯠꯔꯨꯝꯗ
ꯑꯣ ꯂ ꯃ ꯄꯥꯟꯗ ꯂꯕ꯭ꯔꯣ ꯍꯥꯏꯕ
ꯅꯠꯇꯦ ꯅꯠꯇꯦ ꯔꯨꯝꯗ ꯂꯩꯕꯅꯦ
ꯑ ꯍꯥꯏꯕꯗꯤ ꯅꯪꯁꯦ ꯑꯩꯈꯣꯏ ꯂꯝꯗ ꯂꯩꯇꯕꯤ ꯗꯥ ꯃꯄꯥꯟ ꯔꯣꯝꯗ ꯂꯩꯕ꯭ꯔꯣ ꯍꯥꯏꯕ
ꯅꯠꯇꯦ ꯅꯠꯇꯦ
ꯑꯣ ꯑꯣ
ꯂꯩꯇꯦ
ꯑꯣ ꯑꯣ ꯇꯥꯡꯕꯅꯤꯅ ꯍꯥꯏꯔꯒ ꯑꯩꯗꯣ ꯃꯄꯥꯟꯗ ꯂꯩꯕ꯭ꯔꯥ ꯍꯥꯏꯅ ꯈꯟꯕ
ꯇꯥꯡꯉꯤꯗꯅ ꯕꯖꯥꯔꯗꯁꯨ ꯇꯥꯡꯗꯕ꯭ꯔꯣ
ꯑꯣ
ꯗꯥ ꯃꯥꯒꯤ ꯇꯔꯨꯛ ꯇꯔꯦꯠ ꯈꯛ ꯄꯤꯕꯗꯣ
ꯎꯝ ꯆꯥꯝꯃꯒꯤ ꯇꯔꯥ ꯄꯤꯕꯅꯦ
ꯑꯦ ꯀꯥꯏꯗ
ꯕꯥꯖꯔ ꯗ
ꯑꯣ ꯉꯔꯥꯡ ꯑꯩ ꯃꯔꯤꯒꯤ ꯃꯔꯤ ꯀꯣ
ꯍꯥ
ꯈꯩ ꯄꯤꯌꯦ ꯑꯃ ꯍꯥꯞꯄꯦ
ꯑꯩꯗꯤ ꯎꯝ ꯌꯥꯝ ꯄꯤꯛꯄꯗꯨꯅꯤ ꯍꯥꯏꯔꯤꯁꯦ ꯅꯪꯗꯤ ꯎꯝ ꯆꯥꯎꯕꯗꯨꯔꯣ
ꯅꯠꯇꯦ ꯈꯣꯏ ꯑ ꯍꯧꯖꯤꯛ ꯎꯝ ꯂꯣꯏꯅ ꯃꯥꯛ ꯆꯅꯥꯕꯗꯣ
ꯍꯣꯏ ꯍꯣꯏ ꯍꯣꯏ ꯑꯌꯥ ꯑꯗꯨꯗꯤ ꯅꯣꯏ ꯁ꯭ꯋꯥꯏꯗ ꯇꯥꯡꯕ ꯃꯥꯜꯂꯦꯀꯣ
ꯎꯝ ꯍꯩ ꯍꯥ
ꯑꯩꯒꯤꯗꯤ ꯌꯨꯝꯗ ꯊꯥꯔꯛꯄꯒꯤ
ꯑꯣ ꯉꯁꯤꯗꯤ ꯀꯩ ꯇꯧꯔꯒꯦꯔꯣ
ꯑꯩ ꯉꯁꯤ ꯀꯣꯂꯦꯖꯁꯨ ꯆꯠꯇꯦ ꯁꯨꯝ ꯌꯨꯝꯗ ꯂꯩꯌꯦꯦ
ꯎꯝ ꯌꯦꯉ ꯄꯨꯔꯥ
ꯑꯩ ꯉ ꯁꯤꯗꯤ ꯃꯣꯜꯗꯦ
ꯑꯗꯨ ꯑꯗꯨꯗꯤꯔꯦꯟꯅꯤ ꯍꯥꯏꯅꯤꯔꯥ
ꯌꯦꯡꯁꯤꯔꯥ ꯍꯥꯏꯅꯗꯤ ꯈꯟꯕꯅꯦ ꯑꯗꯣ ꯀꯣꯂꯦꯖ ꯆꯠꯄꯗꯣ ꯈꯔ ꯐꯔꯛ ꯇꯥꯗꯣꯏꯔꯥ ꯍꯥꯏꯅꯁꯨ ꯈꯟꯕ
ꯍꯀꯨ ꯍꯥꯏꯀꯨꯂ ꯏꯁꯇꯥꯥꯃꯤꯅꯣ
ꯑꯃꯗꯨ
ꯑ ꯃꯃꯗ
ꯎ ꯍ
ꯕꯖꯔꯥ ꯑꯗꯨꯝ ꯍꯥꯏꯕ ꯌꯥꯏꯗ
ꯍꯥꯥ
ꯑꯃꯥꯗꯣ ꯑꯃꯥꯗꯣ
ꯑ ꯏꯝꯐꯥꯜꯗ ꯌꯨꯅꯤꯚꯔꯁꯤꯇꯤ ꯏꯅꯤ ꯂꯩꯅ
ꯑꯥ
ꯑꯗꯣ ꯍꯥꯏꯦ
ꯑꯥ ꯑꯆꯥ ꯑꯆꯥ ꯎꯝ ꯎ ꯉꯥꯏꯔꯦꯅꯦꯗꯤꯦ
ꯎꯝ ꯅꯪꯁꯨ ꯀꯣꯂꯦꯖ ꯀꯥꯔꯒ ꯂꯩꯕ꯭ꯔꯣ
ꯑꯩꯗꯤ ꯂꯣꯏꯔꯦ
ꯑꯣ ꯑꯁ ꯑꯩ ꯀꯣꯜ ꯇꯧꯕꯁꯦ ꯂꯣꯏꯕ ꯉꯥꯛꯇ
ꯍ
ꯑ
ꯇꯟꯅ ꯐꯥꯗ꯭ꯔꯣ
ꯑꯩꯅ
ꯅꯪ ꯅꯪ ꯅꯪ ꯅꯪ ꯑꯣꯏꯔ ꯃꯥꯜꯗꯦ
ꯍꯣꯏ ꯊꯤꯡꯅꯕꯁꯤꯡꯗꯣ ꯑ ꯂꯣꯏꯕ ꯉꯥꯛꯇ ꯑꯣꯏꯕꯒꯤꯀꯣ
ꯑꯥ ꯆꯥꯛ ꯁꯥꯗ꯭ꯔꯣ ꯅꯣꯏ ꯐꯝꯗꯤ ꯍꯣꯏ ꯅꯨꯡꯁꯥ ꯌꯥꯝ ꯀꯜꯂꯤ
ꯍ ꯅꯨꯡꯁꯥ ꯌꯥꯝ ꯀꯜꯂꯦ ꯍꯧꯖꯤꯛꯇꯤ ꯈꯔ ꯐꯩꯑꯦꯀꯣ
ꯍꯧꯖꯤꯛ ꯃꯍꯣꯏ ꯍꯧꯖꯤꯛ ꯈꯔ ꯃꯝꯃꯦ
ꯍꯥ ꯑꯗꯣ ꯏꯕꯥꯟꯅꯤꯁꯦ ꯈꯔ ꯅꯛꯅꯕ ꯃꯥꯜꯂꯦ ꯑꯗꯨꯗꯤ
ꯑꯥ ꯅꯪ ꯑꯩ ꯑꯩ ꯑꯩꯁꯨ ꯄꯖꯥꯔ ꯅꯛꯄ ꯂꯩꯕꯅꯦ
ꯑꯣ
ꯍꯧꯖꯤꯛꯕꯨꯨꯗꯤ ꯂꯣꯏ ꯃꯝ ꯃꯝ ꯃꯝ ꯃꯝ ꯁꯤ ꯕꯤꯂꯤꯗꯗꯤ
ꯎꯝ
ꯑꯅꯤ ꯅꯠꯇ꯭ꯔꯁꯨ
ꯎꯝ ꯌꯥꯝ ꯅꯛꯄꯗꯤ ꯑꯣꯏꯔꯝꯃꯣꯏ ꯑꯗꯨꯗꯤ ꯈ꯭ꯔ ꯈ꯭ꯔꯗꯤ ꯅꯥꯛꯄ ꯃꯥꯜꯂꯦ
ꯑ ꯁꯦꯟ ꯑ ꯁꯦꯟꯁ ꯂꯥꯛꯄ꯭ꯔ ꯍꯍꯥ
ꯎꯝ ꯍꯍꯍ
ꯑꯗꯣ ꯅꯪꯒꯤ ꯁꯅꯝꯁꯦ ꯌꯦꯡꯔꯗꯤ ꯑꯣꯔꯦꯟꯖ ꯄꯥꯟꯕꯤ ꯌꯥꯝ ꯑꯝ ꯂꯩꯕꯒꯤ ꯃꯐꯝꯗꯒꯤ ꯑꯣꯏꯔꯝꯅꯤꯀꯣ
ꯍꯥ
ꯅꯪꯒꯥ ꯁꯔ ꯅꯦꯝꯗꯣ
ꯇꯧꯔꯦ
ꯑꯣ ꯑꯣꯔꯦꯟꯆ ꯌꯥꯝ ꯂꯩꯕ ꯃꯐꯝꯗꯒꯤ ꯑꯣꯏꯔꯝꯅꯦꯕ
ꯍꯣꯏ ꯍꯣꯏ
ꯑꯣ ꯑꯩꯁꯨ ꯅꯦ
ꯑ ꯑꯆꯥ ꯆꯥ ꯍꯥꯏ ꯑꯩꯁꯨꯅꯦ ꯈꯔꯤꯁꯦ ꯍꯣꯔꯦꯟꯗꯤ ꯀꯩ ꯏꯟꯖꯥꯡ ꯆꯥꯗꯣꯏꯔꯣ
ꯈꯪꯗ꯭ꯔꯦ ꯎꯝ ꯂꯧꯕ ꯆꯠꯇ꯭ꯔꯤꯌꯦ ꯃꯇꯝ ꯌꯧꯔꯒ ꯂꯧꯕ ꯆꯠꯀꯅꯤ
ꯎꯁꯣꯏ ꯑꯃꯨꯛꯀ ꯆꯥꯎꯗꯅ ꯎꯁꯣꯏꯗꯣ ꯍꯥꯎꯗꯤ ꯍꯥꯎꯋꯦ ꯗꯣ ꯑꯩꯈꯣꯏ ꯆꯥꯡꯉꯗꯤ
ꯎꯝ ꯑꯩꯗꯤ ꯆꯟ ꯌꯥꯝ ꯆꯥꯅꯤꯡꯗꯕꯒꯤ ꯑꯩꯈꯣꯏ ꯔꯦꯟ ꯂꯩꯃꯤꯟꯅꯕꯁꯤꯡꯒꯤ ꯂꯣꯏ ꯄꯤꯈ꯭ꯔꯦ
ꯑꯩꯗꯤ ꯆꯝꯐꯨꯠ ꯐꯨꯠꯂꯒꯀꯣ ꯆꯥꯕꯗꯣ ꯍꯥꯎꯋꯦ
ꯑꯣ
ꯆꯐꯨꯠ ꯐꯨꯠꯔꯒ ꯃꯣꯔꯣꯛ ꯑꯃꯦꯠꯄꯒꯀꯣ ꯆꯥꯕꯗ ꯍꯥꯎꯋꯦ ꯅꯇꯣꯝꯗꯔꯣ ꯂꯩꯕ ꯅꯪ
ꯎꯝ
ꯑꯣ ꯏꯇꯣꯝꯗ ꯅꯩꯕꯅ ꯐꯔꯦꯗ ꯅꯨꯡꯉꯥꯏꯗ ꯐ꯭ꯔꯤꯗꯝ ꯑꯣꯏꯕꯅꯤꯅ
ꯃꯔꯛ ꯃꯔꯛꯇꯗꯤ ꯏꯅꯥꯎꯄꯤꯁꯤꯡ ꯏꯅꯥꯎꯄꯤ ꯗꯨꯝ ꯑꯗꯨꯝ ꯂꯥꯛꯄꯅꯤꯗ ꯍꯥꯏ ꯍꯥꯏꯕꯗꯤ ꯃꯣꯏꯗꯣ ꯊꯕꯛ
ꯑꯥ ꯑꯥ
ꯀꯨꯝꯕꯜꯂ ꯍꯥꯏꯗꯤꯀꯣ
ꯍꯣꯏ
ꯍꯣꯏ ꯑꯩꯈꯣꯏ ꯆꯦ ꯍꯣꯏ ꯀ ꯍꯣꯏ ꯊ ꯃꯗꯤ ꯅ ꯂ
ꯑꯥ ꯑꯁꯤ ꯀꯂꯦꯁ ꯆꯠꯇꯦ ꯍꯥꯏꯕꯀꯣ
ꯎꯝ ꯆꯠꯅꯤꯡ ꯁꯤꯁꯦ ꯀ꯭ꯂꯥꯁ ꯂꯩꯇꯦꯕꯣꯀꯣ ꯑ ꯄ꯭ꯔꯣꯒ꯭ꯔꯥꯝ ꯄ꯭ꯔꯣꯒ꯭ꯔꯥꯝꯗꯤꯦ ꯂꯩꯑꯌꯦ
ꯑꯥ
ꯆꯠꯅꯤꯡꯗꯕ ꯌꯦꯉ ꯆ ꯇꯣꯝꯕꯜꯦ ꯑꯗꯣ ꯅꯪꯗꯤ ꯀꯅꯥ ꯀꯅꯥ ꯂꯑꯕ
ꯑꯩ ꯏꯇꯣꯝꯗ ꯂꯩꯌꯦ ꯑꯩꯁꯨ
ꯑ ꯅꯣꯏꯗꯤ ꯔꯦꯟ ꯕꯖꯥ ꯑꯃꯗ ꯑꯣꯏꯔꯝꯅꯤꯍꯦ
ꯃꯦ ꯕꯤꯗꯤꯡꯕꯨꯗꯤ ꯤꯜꯗꯤꯡꯅꯦꯣ
ꯑꯣ ꯍ ꯍ
ꯅꯪ ꯏꯕꯥꯅꯤ ꯆ ꯃꯥꯟꯅꯩ ꯅꯪꯒꯤꯁꯨ ꯑꯩꯒꯤꯁꯨ
ꯎꯝ ꯑꯩꯒꯤꯗꯤꯀꯣ ꯈꯔ ꯆꯤꯡꯗ ꯑꯣꯏꯕꯒꯤꯀꯣ
ꯑ
ꯅꯨꯡꯕꯨꯗꯤ ꯅꯨꯡꯉꯥꯏꯌꯦ ꯑꯗꯨꯕꯨ ꯌꯥꯝ ꯐꯕꯗꯤ ꯑꯣꯏꯗꯕꯅꯦ
ꯑꯣ ꯆꯤꯡꯅ ꯍꯥꯏꯔꯗꯤ ꯈꯪꯉꯦ ꯑꯗꯨ ꯃꯐꯝ ꯐꯃ ꯑꯩ ꯈꯪꯗ꯭ꯔꯦ
ꯑꯩꯈꯣꯏ ꯈꯨꯟꯒꯨꯝꯅ ꯑ ꯑꯩꯈꯣꯏ ꯑꯩꯈꯣꯏ ꯂꯩꯐꯝꯗꯤ ꯈꯨꯟꯒꯨꯝꯅ ꯃꯊꯛꯇ ꯀꯥꯕꯤꯒꯦꯀꯣ
ꯑꯥ ꯗ ꯅꯨꯡꯉꯥꯏ ꯅꯨꯡꯉꯥꯏꯗꯅ ꯅꯣꯏꯁꯤꯁꯨ ꯇꯧꯗꯦ ꯑꯗꯨꯪ ꯂꯩꯐꯝꯗꯨꯗꯤ
ꯍꯣꯏ ꯑꯗꯨꯒꯤ ꯑꯩꯗꯣ ꯍꯣꯡꯅꯤꯡꯅꯕ ꯌꯥꯝ ꯐꯠꯇꯦ ꯐꯠꯇꯦ ꯐꯠꯇꯕ ꯐꯕ ꯅꯠꯇꯕꯅꯤꯅ ꯈꯔꯗꯤ ꯋꯥꯗꯤ ꯋꯥꯏꯑꯦꯕ
ꯑꯩꯅ ꯄꯥꯝꯖꯕꯁꯦ ꯅꯨꯡ ꯀꯟꯅ ꯆꯨꯔꯗꯤꯀꯣ
ꯑ
ꯄꯐꯝꯗꯨ ꯂꯩꯕ ꯅꯨꯡꯉꯥꯏꯗꯦꯕꯀꯣ
ꯍ ꯍ ꯑꯗꯨ ꯑꯩꯗꯤ ꯅꯧ ꯌꯥꯝ ꯄꯥꯝꯃꯦ
ꯑꯩꯁꯨ ꯄꯥꯝꯃꯦ ꯑꯩꯗꯤ ꯁꯝꯃꯔꯁꯦ ꯄꯥꯝꯗꯦ ꯑꯩ ꯇꯥꯔ ꯑꯣꯏꯅ ꯄꯥꯝꯕ ꯏꯪꯕꯗꯣ
ꯏꯁꯝꯃꯕꯨ ꯄꯥꯝꯕꯁꯦ ꯌꯥꯝ ꯂꯩꯗꯕ ꯂꯩꯔ ꯃꯥꯜꯂꯦꯗ
ꯑ ꯅꯪ ꯔꯪ ꯆꯥꯁ ꯀꯥꯕ꯭ꯔꯥ
ꯑꯦ ꯑꯩ ꯉꯔꯥꯡ ꯍꯣꯏ ꯑꯩꯗꯤ ꯑꯅꯛꯄꯗ ꯆꯠꯈ꯭ꯔꯦ ꯉꯔꯥꯡꯗꯣ
ꯑꯣ ꯁꯦꯟꯇꯥꯔ ꯆꯠꯠꯇꯦ
ꯑꯩ ꯁꯟꯗꯔꯗ ꯍꯦꯛ ꯍꯦꯛ ꯆꯠꯄꯅꯦ ꯑꯗꯣ ꯉꯔꯥꯡꯗꯤ ꯆꯠꯈ꯭ꯔꯦ ꯆꯠꯇ꯭ꯔꯦ
ꯑꯥ
ꯅꯪꯁꯨ ꯆꯠꯄ꯭ꯔꯣ
ꯆꯠꯂꯦ
ꯑꯣ ꯑꯗꯣ ꯇꯣꯏꯅ ꯆꯥꯕ꯭ꯔꯣ
ꯇꯣꯏꯅ ꯆꯜꯂꯤꯗꯁꯨ ꯎꯝ
ꯑꯣ ꯑꯗꯨꯗꯤ ꯎꯔꯝꯅꯤꯌꯦ ꯑꯩꯁꯨ ꯇꯣꯏꯅ ꯆꯠꯅꯦ
ꯎꯝ
ꯑꯗꯣ ꯏꯁꯄꯣꯔꯠꯁꯀꯨꯝꯕꯗꯁꯨ ꯂꯥꯛꯄ꯭ꯔꯣꯅ
ꯅꯠꯇꯦ ꯏꯁꯄꯣꯠ ꯀꯨꯝꯃꯗꯗꯤ ꯂꯥꯛꯇꯦ
ꯐꯨꯠꯕꯣꯜ ꯇꯣꯔꯅꯃꯦꯟꯒꯨꯝꯕꯗꯀꯣ
ꯑꯥ
ꯍꯂꯥꯛ ꯑꯣ ꯅꯨꯡꯉꯥꯏꯕꯅꯦ
ꯍꯣꯏ ꯅꯣꯡꯃꯥ ꯂꯥꯛꯀꯦ ꯑꯩ ꯈꯔ ꯕꯤꯖꯤ ꯑꯣꯏꯕꯀꯣ
ꯑꯣ ꯍꯣ ꯍꯣ
ꯑꯩꯈꯣꯏꯗꯤ ꯈꯔ ꯂꯥꯞꯁꯨ ꯂꯥꯄꯅꯤꯅꯀꯣ
ꯑꯣ ꯑꯗꯨꯗꯤ ꯚꯁꯅ ꯆꯠꯂꯝꯅꯦꯀꯣ
ꯍꯣꯏ ꯚꯥꯁꯗ ꯆꯠꯂꯦ
ꯑꯣ ꯍꯣ
ꯆꯠꯊꯣꯛ ꯆꯠꯊꯤꯡꯕ ꯄꯩꯁꯥꯅ ꯆꯠꯄꯅꯤꯅꯀꯣ
ꯍ ꯍꯣꯏ
ꯄꯩꯁꯥ ꯂꯩꯇꯦ
ꯑꯩꯍꯥꯛ ꯅꯣꯡ ꯆꯨꯕ ꯍꯧꯔꯦ
ꯑꯩꯈꯣꯏꯗꯗꯤ ꯍꯧꯖꯤꯛꯇꯤ ꯇꯧ ꯁꯨꯗ꯭ꯔꯦꯗ
ꯑꯣ ꯎꯝ ꯅꯍꯥꯟꯗ ꯐꯨꯠꯕꯣꯜ ꯁꯥꯟꯅꯕ ꯆꯠꯄꯀꯣ ꯑꯁꯤ ꯌꯥꯏꯗꯀꯣ
ꯑꯥ
ꯑꯗꯨꯝ ꯅꯨꯡꯉꯥꯏꯌꯦ
ꯑꯣ ꯑꯩꯒꯤ ꯏꯃꯥꯟꯅꯕꯤꯁꯤꯡꯁꯨ ꯆꯠꯈꯔꯕꯅꯦ
ꯑꯣ
ꯌꯥꯝ ꯂꯩꯌꯦ ꯅꯣꯏꯒꯤ ꯃꯐꯝꯗ ꯑꯩꯒꯤ ꯑꯩꯁꯨ ꯍꯣꯏꯗ ꯂꯩꯕꯅꯦ ꯃꯀꯣ
ꯑꯣ ꯍꯣ
ꯇꯨ ꯊꯥꯎꯖꯟ ꯇ꯭ꯋꯦꯟꯇꯤ ꯇꯨꯗ ꯑꯩ ꯂꯩꯕꯅꯦ
ꯑꯣ
ꯔꯤꯗꯤ ꯀꯩꯏ ꯇꯧꯔꯤꯅꯣ
ꯑꯩ ꯐꯤ ꯂꯧꯔꯤꯌꯦ ꯅꯣꯡ ꯂꯥꯛꯄꯒꯤ
ꯑꯣ ꯃꯤꯒꯤ ꯋꯥꯏꯕꯅꯦꯕ ꯅꯨꯡꯁꯤꯠ ꯎꯐꯨꯟ ꯇꯥꯏꯑꯕꯀꯣ
ꯍ
ꯑ ꯔ ꯕꯣꯜ ꯕꯣꯜ ꯌꯦꯡꯁꯦ ꯑ ꯍꯣꯔꯦꯟꯗꯤ
ꯌꯦꯉꯨ ꯌꯦꯅꯤꯡ ꯉꯦ ꯆꯄ ꯃꯇꯝꯗ ꯏꯁꯇꯥꯞ ꯑꯣꯏꯒꯗ꯭ꯔꯥ ꯍꯥꯏꯅ ꯈꯟꯕꯀꯣ
ꯍꯣꯏ ꯏꯁꯇꯥꯄꯨꯗꯤ ꯑꯣꯏꯔꯦ ꯍꯣꯏ ꯏꯁꯇꯨꯗꯦꯟꯒꯤꯗꯤꯀꯣ ꯌꯦꯡꯗꯤ ꯌꯦꯡꯅꯤꯡꯕ ꯑꯗꯨ ꯌꯦꯡꯉꯗꯤ ꯍꯧꯒꯠꯄ ꯉꯝꯃꯣꯏꯕ
ꯍ ꯍ
ꯇꯔꯥ ꯑ ꯄꯨꯡ ꯕꯣꯔꯣ ꯃꯈꯥꯏꯗ ꯍꯧꯔꯗꯤ ꯄꯨꯡ ꯑꯅꯤ ꯃꯔꯤ ꯑꯍꯨꯝ ꯑꯗꯨꯋꯥꯏꯗ ꯂꯥꯏ ꯑ ꯂꯣꯏꯗꯅꯦꯕ
ꯗꯨ
ꯈꯪꯗꯦ ꯌꯦꯡꯗꯤ ꯌꯦꯡꯅꯤꯡꯉꯦ ꯌꯥꯔꯗꯤ ꯌꯦꯡꯒꯦ
ꯌꯦꯡꯉꯣ ꯌꯦꯉꯣ